ꯑꯣ ꯅꯨꯡꯉꯥꯏꯔꯤ ꯍꯥꯏꯕ ꯇꯥꯕꯅꯤ ꯐ꯭ꯔꯦꯟ
ꯑꯗꯣ ꯅꯪꯉꯣꯟꯗ ꯀꯩꯅꯣꯝꯇ ꯑꯩꯁꯦ ꯀꯩꯅꯣ ꯋꯥꯔꯤ ꯈꯔ ꯁꯥꯟꯅꯍꯟꯅꯤꯡꯗꯅ ꯇꯧꯔꯛꯏꯅꯤꯅꯦ
ꯀꯔꯤ ꯋꯥꯔꯤ ꯁꯥꯖꯦ ꯍꯥꯏꯅꫭ ꯄ꯭ꯔꯦꯟ
ꯑꯁ ꯅꯪ ꯍꯟꯗꯛꯀꯤ ꯌꯥꯎꯁꯪꯗꯨꯕꯨ ꯅꯪ ꯌꯥꯎꯍꯧꯕ꯭ꯔꯣ ꯌꯥꯎꯕ ꯆꯠꯂꯨꯕ꯭ꯔꯣ ꯌꯨꯝꯗ
ꯆꯠ ꯗꯦꯗꯥ
ꯑꯁ ꯑꯩꯗꯤ ꯑꯗꯨꯏ ꯍꯟꯗꯛꯀꯤ ꯌꯥꯎꯁꯪꯅꯣ ꯌꯥꯎꯖꯒꯦ ꯀꯥꯏꯅ ꯃꯃꯥꯡ ꯆꯍꯤꯗꯒꯤꯅꯤ ꯈꯤꯡꯉ ꯂꯩꯖꯦ ꯑꯩ ꯌꯥꯎꯁꯪ ꯌꯥꯎꯗꯕ ꯆꯍꯤ ꯃꯉꯥ ꯇꯔꯨꯛꯃꯨꯛ ꯁꯨꯔꯦꯕꯀꯣ ꯌꯨꯝꯗꯁꯨ ꯂꯩ ꯂꯩꯠꯇ꯭ꯔꯕꯅꯤꯅ ꯍꯥꯏꯗꯤ ꯑꯈꯣꯏ ꯃꯅꯤꯄꯨꯔꯒꯤ ꯌꯥꯎꯁꯪꯒ ꯑꯥꯎꯠꯁꯥꯏꯠꯀꯤ ꯌꯥꯎꯁꯪꯒꯗꯤ ꯌꯥꯝ ꯈꯦꯠꯅꯩꯌꯦꯕ ꯑꯗꯣ ꯍꯟꯗꯛ ꯒꯤꯁꯦ ꯌꯥꯎꯒꯦꯅ ꯑꯩꯁꯦ ꯑꯁ ꯐꯖꯅ ꯄ꯭ꯂꯥꯟꯒ ꯇꯧꯖꯔꯨꯔꯕꯅꯦ ꯇꯤꯛꯀꯦꯠ ꯀꯛꯅꯕ ꯈꯣꯠꯅꯕ ꯀꯥꯏꯅ ꯑꯗꯨꯗꯨꯒ ꯑꯁ ꯑꯦꯛꯧꯖꯥꯝ ꯗꯦꯠ ꯗꯦꯠꯇꯣ ꯂꯦꯞꯁꯤꯜꯂꯛꯇꯅꯅꯦ ꯑꯁ ꯅꯤꯡꯕꯁꯦ ꯀꯥꯏꯔꯕꯅꯦ
ꯍꯣꯏꯅꯦ ꯑꯗꯨꯅꯤꯅꯦ ꯐꯔꯛ ꯌꯥꯝ ꯇꯧꯔꯤꯁꯦ
ꯑ ꯐ꯭ꯔꯦꯟ ꯅꯣꯏꯒꯤ ꯏꯃꯥꯅꯕꯈꯩ ꯆꯠꯄꯒ ꯌꯥꯎꯕ꯭ꯔꯣ
ꯇꯤ ꯌꯥꯎꯗ꯭ꯔꯤ
ꯑꯗꯣ ꯁꯨꯝ ꯇꯥꯕꯗꯀꯣ ꯊꯥꯏꯅ ꯋꯥꯏꯗꯤ ꯑ ꯌꯥ ꯌꯥꯎꯁꯪꯁꯦ ꯑꯩꯈꯣꯏ ꯑꯩꯈꯣꯏꯅ ꯑꯉꯥꯡ ꯑꯣꯏꯔꯤꯀꯥꯟꯗꯗꯤ ꯅꯨꯃꯤꯠ ꯅꯨꯃꯤꯠ ꯇꯔꯨꯛꯅꯤꯗ ꯑꯣꯏꯅ ꯅꯨꯃꯤꯠ ꯇꯔꯨꯛꯅꯤꯗ ꯍꯂꯥꯡ ꯀꯥ ꯇꯧꯗ꯭ꯔꯥ
ꯑꯥ
ꯆꯥꯛ ꯆꯥꯅꯕꯁꯨ ꯅꯨꯃꯤꯠ ꯇꯔꯨꯛꯅꯤꯗ ꯆꯥꯟꯅꯗ꯭ꯔꯥ
ꯁꯅꯤ ꯁꯅꯤ
ꯌꯥꯎꯁꯪ ꯍꯧꯕ ꯅꯨꯃꯤꯠꯀꯤ ꯅꯨꯃꯤꯗꯥꯡ ꯋꯥꯏꯔꯝꯗ ꯁꯦꯟ ꯈꯥꯏꯕꯗꯨꯅ ꯌꯥꯎꯁꯪꯒꯤ ꯅꯨꯃꯤꯠ ꯅꯤꯅꯤ ꯆꯟꯕꯗꯣ ꯑꯗꯨꯒꯤ ꯑꯌꯨꯛ ꯐꯥꯎꯅꯦꯕꯀꯣ ꯅꯨꯄꯥ ꯃꯆꯥꯁꯤꯡꯅꯤꯅ ꯈꯥꯏꯔꯤꯁꯦ ꯑꯗꯤꯅ ꯎꯝ ꯑꯗꯨꯗꯒꯤ ꯅꯨꯄꯤ ꯃꯆꯥꯁꯤꯡꯗꯅ ꯄꯩꯁꯥ ꯃꯨꯟꯕ ꯁꯦꯟꯊꯠ ꯖꯅ ꯇꯧꯈ꯭ꯔꯅꯦꯕ ꯅꯨꯃꯤꯠ ꯃꯉꯥꯅꯤ ꯐꯥꯎꯁꯦ ꯑꯗꯨ ꯑꯩꯈꯣꯏꯒꯤ ꯑꯗꯨꯃꯥꯏꯅ ꯇꯔꯨꯛꯅꯤ ꯁꯨꯕꯗ ꯆꯥꯛꯀ ꯆꯥꯅꯔ ꯍꯜꯂꯪꯀꯒ ꯇꯧꯅꯗ꯭ꯔꯣ
ꯇꯧꯋꯤ ꯇꯧꯋꯤ
ꯑꯗꯣ ꯍꯧꯖꯤꯛꯀꯥꯟꯁꯦ ꯌꯥꯎꯁꯪꯁꯦ ꯃꯅꯤꯄꯨꯔꯒꯤꯁꯤꯕꯨ ꯅꯨꯃꯤꯠ ꯍꯨꯝꯅꯤꯗ ꯂꯣꯏ ꯈꯤꯂꯦꯅ ꯍꯥꯏꯁꯤꯕꯨ ꯆꯨꯝꯖꯥꯜꯂꯨ
ꯃꯁꯤ ꯍꯣꯏ ꯍꯧꯖꯤꯛꯀꯥꯟꯗꯤ ꯇꯦꯟꯁꯤꯜꯂꯦꯗ ꯀꯨꯝꯍꯩꯒ ꯃꯥꯟꯖꯗ꯭ꯔꯦ ꯍꯧꯖꯤꯛꯀꯥꯟꯗꯤ
ꯑꯗꯒꯤ ꯑꯩꯈꯣꯏꯅꯗꯤ ꯑ ꯑꯩꯈꯣꯏꯗꯤ ꯎ ꯌꯥꯎꯁꯪ ꯑꯃ ꯂꯥꯛꯄ ꯉꯥꯏꯕꯁꯤ ꯌꯥꯝ ꯋꯥꯅ ꯉꯥꯏꯅꯦꯕ ꯅꯠꯇ꯭ꯔꯥ ꯌꯥꯎꯁꯪ ꯅꯨꯃꯤꯠ ꯇꯔꯥꯅꯤ ꯋꯥꯠꯂꯤꯀꯥꯟꯁꯤꯗꯒꯤꯩ ꯒꯤ ꯑꯩꯈꯣꯏ ꯌꯦꯟꯙꯧ ꯊꯤꯗꯅ ꯆꯔꯨ ꯊꯤꯗꯅ ꯑꯩꯈꯣꯏ ꯌꯥꯎꯁꯪ ꯍꯥꯏꯗꯤ ꯌꯨꯝ ꯌꯥꯎꯁꯪ ꯁꯪ ꯁꯥꯗꯅ ꯈꯣꯠꯇꯅ ꯑꯍꯤꯡꯒ ꯂꯦꯛꯇꯅꯒ ꯇꯧꯕꯗꯣ
ꯍꯣꯏ ꯍꯣꯏ
ꯍꯧꯖꯤꯀꯥꯟꯗꯗꯤ ꯗꯨꯒꯥꯗꯣ ꯄꯥꯛꯅ ꯇꯧꯗ꯭ꯔ ꯃꯥꯜꯂꯦꯗ ꯌꯥꯎꯁꯪꯒ ꯁꯥꯟꯅꯗ꯭ꯔꯕ ꯃꯥꯜꯂꯦ
ꯁꯥꯗ꯭ꯔꯦ ꯍꯥꯏꯕꯒꯨꯝꯕꯅꯤ
ꯑ ꯑꯩꯈꯣꯏ ꯀꯥꯟꯗꯅ ꯍꯦꯟꯅ ꯌꯥꯝ ꯅꯨꯡꯉꯕ ꯍꯦꯜꯂꯛꯄ ꯎ ꯃꯥꯜꯂꯦꯗ ꯑꯗꯨꯗꯤ ꯑꯕꯔꯒ ꯇꯩꯅꯗꯅ ꯏꯁꯤꯡꯒ ꯍꯩꯖꯤꯟꯅꯗꯅ ꯑꯁ ꯅꯨꯡꯉꯥꯏꯈ꯭ꯔꯕ ꯄꯣꯠꯅꯤꯅꯤ ꯌꯥꯎꯁꯪ ꯍꯥꯏꯥꯏꯁꯦ ꯑꯁ ꯑꯗꯣ ꯑꯩꯁꯦ ꯌꯥꯎꯖꯒꯦꯅ ꯈꯜꯂꯒ ꯐꯪꯗ꯭ꯔꯦꯅꯦ ꯇꯧꯔꯤꯁꯦ ꯑꯗꯨ ꯃꯊꯪꯒꯤꯗꯗꯤ ꯑꯩ ꯁꯨꯡꯁꯣꯏ ꯁꯣꯏꯗꯅ ꯌꯥꯎꯒꯅꯤ ꯑꯩ
ꯍꯣꯏ ꯊꯣꯛꯂꯛꯑꯣꯂꯛꯑꯣ ꯑꯗꯨꯒ ꯀꯣꯏꯕꯁ ꯁꯁꯦꯜ ꯇꯥꯡ
ꯍꯣꯏ ꯑꯗꯨꯅꯦ ꯑꯩ ꯆꯠꯅꯤꯡ ꯑꯁ ꯀꯣꯏꯕꯒ ꯆꯠꯂꯒꯀꯣ ꯑꯁ ꯂꯝ ꯂꯝꯗ ꯂꯩꯁꯥꯕꯤ ꯃꯆꯥꯅꯒ ꯄꯩꯁꯥꯒ ꯊꯠꯂꯒ ꯇꯧꯕ ꯊꯀꯠꯄꯗꯣ ꯑꯁ ꯇꯝꯕꯗꯨꯣ ꯇꯝꯕ ꯑꯗꯣ ꯑꯩꯅ ꯌꯥꯝ ꯌꯥꯎꯖꯅꯤꯡꯕ ꯍꯥꯏꯇꯥꯔꯦ ꯑꯗꯣ
ꯍꯣꯏꯅꯦ
ꯍꯟꯗꯛꯇꯤ ꯂꯣꯏ ꯑꯗꯣ ꯀꯩꯅꯣ ꯇꯧꯋꯦ ꯎ ꯑꯩꯁꯦ ꯍꯟꯗꯛ ꯅꯤꯉꯣꯜ ꯆꯥꯛꯀꯧꯕꯗ ꯊꯣꯛꯂꯛꯀꯅꯦꯕꯀꯣ
ꯑꯥ
ꯑꯗꯨꯗ ꯑꯝꯇ ꯄꯨꯟꯖꯩ ꯏ ꯅꯤꯡꯉꯣꯜ ꯆꯥꯛꯀꯥꯕ ꯌꯥꯎꯗꯕ ꯆꯍꯤ ꯑꯍꯨꯝ ꯁꯨꯔꯦ
ꯌꯥꯏꯌꯦ ꯌꯥꯏꯌꯦ ꯄꯨꯟꯁꯦ ꯚꯥꯏ ꯑꯩꯒꯤꯗꯤ ꯌꯨꯝꯗ ꯂꯩꯕꯅꯤꯅ ꯑꯗꯨꯝ ꯌꯥꯏꯌꯦ ꯑꯩ ꯃꯃꯥꯡꯉꯩꯗ ꯌꯥꯎꯍꯧꯗ꯭ꯔꯤꯁꯤꯅ ꯑꯩ ꯁ꯭ꯀꯨꯜ ꯑꯩꯁꯨ ꯌꯨꯅꯤꯚꯔꯁꯤꯇꯤꯗ ꯍꯣꯁꯇꯦꯜꯗ ꯂꯩꯗꯅ꯫ ꯌꯨꯅꯤꯚꯔꯁ ꯁꯤꯒꯤ ꯑꯦꯛꯖꯥꯝ ꯁꯦꯃꯤꯁꯇꯔ ꯑꯔꯣꯏꯕꯁꯨ ꯑꯣꯏꯕꯗꯨꯗ ꯑꯩꯅ ꯂꯥꯡꯅꯤꯡꯗꯕ ꯍꯥꯏꯇꯥꯔꯦ꯫
ꯑꯗꯨꯗꯨꯒꯤ ꯂꯥꯏꯔꯤꯛꯇ ꯑꯣꯏꯅ ꯐꯖꯅ ꯃꯥꯏ ꯑꯣꯟꯁꯤꯜꯂꯒ ꯄꯥꯕꯅꯤꯅ ꯑꯩ ꯌꯥꯎꯍꯧꯗꯔꯦ꯫
ꯑꯥ ꯑꯗꯣ ꯏꯅꯦ ꯍꯣꯏ ꯃꯌꯥꯝꯗꯣ ꯆꯥꯛ꯫ ꯆꯥꯃꯤꯟꯅꯗꯕ ꯀꯨꯏꯔꯦ ꯎꯟꯅ ꯗꯕꯁꯨ ꯀꯨꯏꯔꯦ ꯃꯣꯏꯅ ꯍꯟꯗꯛꯀꯤ ꯆꯥꯛꯀꯧꯕꯁꯤꯗꯗꯤ ꯃꯌꯥꯝ ꯄꯨꯟꯅ ꯑꯝꯇ ꯆꯥꯃꯤꯟꯅꯁꯤ ꯌꯥꯎꯁꯤ ꯈꯣꯠꯁꯤꯅ ꯃꯣꯏꯅꯁꯨ ꯍꯥꯏꯔꯛꯄ ꯑꯗꯨꯗ ꯑꯩꯅ ꯌꯥꯎꯅꯤꯡꯕ ꯆꯥꯛꯀꯧꯕꯁꯦ ꯌꯥꯎꯗꯕꯁꯨ꯫ ꯀꯨꯏꯔꯕꯅꯤꯅ꯫ ꯄꯨꯜꯂꯒ ꯑꯗꯨꯝ ꯆꯥꯃꯤꯟꯅ ꯊꯛꯃꯤꯟꯅ ꯇꯧꯔꯒ ꯑꯉꯝꯕ ꯈꯔ ꯃꯇꯦꯡ ꯄꯤꯕꯗꯣ꯫ ꯍꯣꯏ ꯑꯩꯒꯤꯁꯨ ꯉꯝꯖꯕ ꯈꯔ ꯑꯗ꯭ꯋꯥꯏꯅ꯫ ꯇꯧꯒꯦꯅ ꯈꯜꯂꯤ ꯑꯗꯣ ꯑꯩꯈꯣꯏꯁꯨ ꯑꯝꯇꯪ ꯄꯨꯟꯁꯤꯅꯦꯀꯣ꯫
ꯍꯣꯏ ꯌꯥꯏꯌꯦ ꯇꯥꯎꯕꯤ ꯄꯨꯟꯁꯦ꯫
ꯀꯥꯡ ꯀꯨꯏꯔꯛꯑꯃꯔꯣꯏꯅꯦ꯫
ꯑꯥ ꯀꯨꯏꯗ꯭ꯔꯦ ꯏꯇꯥꯎꯕꯤ꯫
ꯑꯗꯣꯝꯗ ꯀꯤꯍꯣꯝ ꯊꯣꯛꯄ ꯍꯧꯅꯔꯕꯣ꯫
ꯍꯧꯔꯦ ꯍꯥꯏꯕ ꯇꯥꯕꯅꯤ ꯇꯥꯎꯕꯤ ꯊꯣꯛꯄꯗꯤ ꯑꯗꯨꯝ ꯍꯧꯔꯦ꯫
ꯎꯝ ꯀꯥꯡ ꯃꯇꯝꯁꯤꯗꯤ ꯀꯤꯍꯣꯝ ꯊꯝꯆꯦꯠ ꯊꯝꯕꯥꯟ ꯌꯥꯝ ꯊꯣꯛꯅꯗꯥꯏꯅꯦ꯫
ꯎꯝ ꯊꯣꯛꯄꯅꯦ꯫
ꯑꯁ ꯅꯨꯡꯉꯥꯏꯕꯅꯦꯍꯦ ꯑꯗꯨꯁꯨ ꯑꯁ ꯀꯥꯡꯒꯤ ꯀꯣꯏꯕ ꯆꯠꯄ ꯀꯥꯏꯗꯣ ꯀꯤꯍꯣꯝ ꯊꯝꯆꯦꯠꯀ ꯂꯩꯔꯛꯇꯅ ꯑꯁ ꯑꯩꯈꯣꯏ ꯑꯉꯥꯡ ꯑꯣꯏꯔꯤ ꯀꯥꯟꯒꯤ ꯇꯧꯕꯗꯣ꯫
ꯑꯥ꯫
ꯑꯗꯣ ꯑ ꯀꯥꯡ ꯊꯥꯏꯅ ꯑꯩꯈꯣꯏꯅ ꯑꯉꯥꯡ ꯑꯣꯏꯔꯤꯀꯥꯟꯗꯗꯤ ꯀꯥꯡꯗꯣ ꯕꯥꯃꯣꯟꯗ ꯑꯗꯨꯝ ꯅꯨꯃꯤꯗꯥꯡ ꯋꯥꯏꯔꯝꯁꯦ ꯏꯁꯩꯒ ꯇꯧꯗꯅ ꯑꯗꯒꯤ ꯆꯤꯇ꯭ꯔꯍꯥꯔꯒ ꯇꯧꯕ ꯈꯣꯠꯄ ꯌꯥꯝ ꯇꯧꯅꯕꯗꯣ꯫ ꯍꯧꯖꯤꯛꯀꯥꯟꯗꯤ꯫ ꯇꯧꯅꯗ꯭ꯔꯕꯣ꯫
ꯍꯧꯖꯤꯛꯀꯥꯟꯗꯤ ꯄꯥꯛꯅ ꯇꯧꯗ꯭ꯔꯦ ꯃꯗꯨ꯫
ꯈꯦꯆꯤꯒ ꯄ꯭ꯔꯣꯒꯥꯝ ꯂꯣꯏꯔꯀꯥꯟꯗ ꯈꯦꯆꯤꯒ ꯆꯥꯕꯗꯣ꯫
ꯎꯝ꯫
ꯑꯁ ꯌꯥꯝ ꯑꯩꯈꯣꯏ ꯀꯥꯟꯗ ꯌꯥꯝ ꯅꯨꯡꯉꯥꯏꯔꯦ ꯊꯥꯏꯅ ꯍꯦꯟꯅ ꯅꯨꯡꯉꯥꯏꯔꯛꯄ ꯍꯦꯜꯂꯦꯀꯣ ꯑꯗꯨꯗꯤ
ꯊꯥꯏꯅ ꯌꯧꯕ ꯅꯠꯇꯦꯗ꯫ ꯍꯧꯖꯤꯀꯥꯟꯗꯤ ꯅꯨꯡꯉꯥꯏꯔꯦ
ꯍꯥꯏꯗꯤ ꯑꯩꯈꯣꯏꯅ ꯅꯨꯡꯉꯥꯏꯔꯛꯄꯗꯣ꯫ ꯌꯧꯕ ꯅꯠꯇꯦ ꯃꯣꯏꯅ ꯍꯧꯖꯤꯛ ꯅꯨꯡꯉꯥꯏꯔꯦꯅ ꯇꯧꯖ ꯁꯥꯏꯁꯦ꯫
ꯑꯗꯣ ꯕꯥꯃꯣꯟꯁꯤ ꯂꯥꯏ ꯏ ꯂꯥꯠꯅꯗ꯭ꯔꯕꯖꯥꯠꯂꯕ ꯑꯗꯨꯃꯥꯏꯅ ꯇꯧꯏꯗꯨꯕꯨ꯫
ꯈꯪꯗꯦ ꯃꯣꯏꯁꯦ ꯂꯥꯠꯄꯁꯦ ꯂꯥꯠꯄꯗꯤ ꯂꯥꯠꯂꯤꯅꯤ ꯑꯗꯨꯕꯨ ꯀꯃꯥꯏꯅ ꯍꯥꯏ
ꯍꯧꯗꯤ ꯍꯧꯕ꯭ꯔ ꯈꯦꯆꯤ ꯀꯩꯀꯥꯁꯦ꯫
ꯃꯣꯏꯁꯦ ꯑꯗꯨꯝ ꯍꯗꯤ ꯍꯧꯕꯗꯤ ꯃꯥꯜꯂꯦ ꯑꯩꯁꯨ ꯀꯌꯥ ꯀꯩꯗꯧꯒꯤꯗ꯭ꯔꯦꯗ ꯍꯧꯖꯤꯛꯀꯥꯟ ꯑꯩꯈꯣꯏꯗꯤ ꯀꯦꯖꯤ ꯍꯥꯏꯔꯒ ꯑꯗꯨꯝ꯫ ꯃ ꯌꯣꯟꯕꯁꯦ ꯁꯥꯉꯥ ꯑꯗꯨꯝ ꯇꯧꯔꯒ ꯑꯗꯨꯝ ꯁꯨꯝ ꯆꯥꯟꯅꯔꯤꯗꯅꯀꯣ ꯈꯦꯖꯤꯗ ꯈꯦꯖꯤ ꯆꯥ ꯍꯖꯤꯛ ꯇꯥꯡꯅ ꯊꯣꯛꯑꯦꯕ ꯍꯧꯖꯤꯀꯥꯟꯖꯦ ꯗꯨꯅꯦ ꯆꯥꯗ
ꯕꯥꯃꯣꯟꯅ ꯈꯦꯆꯤ ꯍꯧꯕꯗꯣ ꯑꯝ ꯇꯪ ꯆꯥ ꯆꯥꯅꯤꯡꯉꯤꯌꯦ ꯎꯇꯤꯒ ꯐꯖꯅ ꯎꯁꯣꯏꯗꯣ ꯎꯁꯣꯏ ꯎꯁꯣꯏ ꯎꯁꯣꯏ ꯇꯤꯒ ꯇꯧꯔꯒ ꯆꯥꯕꯗꯣ ꯑꯁ ꯑꯩꯈꯣꯏ ꯁꯤꯗꯗꯤ ꯑꯃꯠꯇ ꯐꯪꯗꯦꯅꯦ
ꯍꯣꯏ
ꯃꯅꯤꯄꯨꯔꯗ ꯂꯩꯇꯕꯅꯤꯅ ꯃꯅꯤꯄꯨꯔꯤ ꯀꯨꯝꯍꯩ ꯍꯔꯥꯎꯖꯦ ꯑꯃꯠꯇ ꯌꯥꯎꯕ ꯐꯪꯖꯗ꯭ꯔꯝꯅꯤ ꯇꯩꯖꯦ ꯆꯍꯤ ꯑꯃꯗꯥ ꯊꯣꯛꯄ ꯀꯨꯝꯍꯩ ꯍꯔꯥꯎ ꯃꯌꯥꯝꯗꯣ
ꯃꯥꯅꯤꯅꯦ ꯏꯇꯥꯎꯕꯤ ꯑꯗꯨꯕꯨꯗꯤ ꯂꯝꯗꯝ ꯇꯥꯝꯅ ꯂꯩꯔꯛꯄꯒꯤ ꯇꯧꯔꯤꯅꯦ
ꯎꯝ ꯑꯗꯨꯕꯨ ꯑꯩ ꯃꯇꯪ ꯆꯍꯤꯗꯗꯤꯅꯦ ꯑꯩ ꯁꯣꯏꯗꯅ ꯌꯥꯎꯔꯗꯕꯅꯦ ꯑꯗꯣ ꯍꯟꯗꯛꯀꯤꯗꯤ ꯆꯥꯛꯀꯧꯕꯖꯨ ꯁꯨꯡꯁꯣꯏ ꯁꯣꯏꯗꯅ ꯌꯥꯎꯔꯅꯤ ꯑꯗꯣ ꯆꯥꯛꯀꯧꯕꯗꯣ ꯅꯣꯏꯒꯤ ꯏꯅꯦꯍꯣꯏꯗꯤ ꯀꯧꯔꯣꯏꯗ꯭ꯔꯣ ꯍꯟꯗꯛ
ꯀꯧꯒꯗꯣꯏꯅꯦ ꯀꯧꯒꯗꯣꯏꯅꯦ
ꯃꯤ ꯑꯗꯨꯝ ꯍꯥꯏꯗꯤ ꯑꯁꯤꯅꯥ ꯌꯥꯎꯗꯕ ꯅꯠꯇ꯭ꯔꯣ
ꯌꯥꯎꯗꯦ
ꯑꯗꯨꯗꯤ ꯆꯥꯛꯀꯧꯕꯗꯣ ꯅꯣꯏꯒꯤꯗꯤ ꯀꯔꯤꯅ ꯀꯔꯤ ꯌꯦꯟꯖꯥꯡꯅ ꯊꯣꯡꯒꯜꯂꯤ ꯑꯩꯈꯣꯏꯒꯤꯗꯤꯀꯣ ꯉꯥꯅ ꯍꯦꯟꯅ ꯅꯝꯅ ꯊꯣꯡꯉꯦ ꯑꯁ ꯊ ꯀꯩꯀꯥꯗꯤ ꯏꯌꯥꯎ ꯌꯥꯎꯗꯦꯕ ꯆꯥꯛꯀꯧꯕꯗꯨ ꯍꯥꯏꯗꯤ ꯆꯍꯤ ꯑꯃꯒꯤ ꯃꯅꯨꯡꯗ ꯑꯃꯨꯛꯇꯪ ꯊꯣꯛꯄ ꯊꯧꯗꯣꯛꯅꯤꯅ ꯑꯗꯨꯝ ꯏꯅꯦ ꯍꯣꯏ ꯁꯥꯡꯉꯥ ꯥꯛ ꯆꯥꯕꯗꯣ ꯅꯨꯡꯉꯥꯏꯇꯝꯅꯤꯅ ꯉꯥ ꯑꯣꯏꯅ ꯇꯧꯁꯦꯅ ꯑꯗꯨꯝ ꯉꯥ ꯑꯣꯏꯅ ꯇꯧꯁꯜꯂꯦꯕ
ꯍꯣꯏ ꯍꯣꯏ ꯑꯗꯣ ꯑꯩꯈꯣꯏꯒꯤꯗꯤ ꯑꯃꯨꯛ ꯑꯉꯥꯡ ꯀꯩꯀꯥꯁꯨ ꯃꯌꯥꯝ ꯌꯥꯎꯋꯦꯕꯀꯣ
ꯑꯥ
ꯏꯅꯦ ꯃꯈꯣꯏꯕꯨꯁꯨ ꯌꯥꯎꯋꯦ ꯑꯗꯣ ꯑꯩꯈꯣꯏꯗꯤ ꯍꯦꯟꯖꯥꯜꯁꯦ ꯑꯗꯨꯝ ꯑꯅꯤ ꯊꯣꯛꯅ ꯑꯗꯨꯝ ꯇꯧꯋꯦ ꯑꯍꯜ ꯑ ꯃ ꯀꯩꯅꯣ ꯃꯣꯏ ꯉꯥ ꯆꯥꯕ ꯑꯍꯜ ꯂꯃꯟꯒꯤ ꯑꯗꯨꯝ ꯄꯤꯖꯔꯦ
ꯎꯝ
ꯑꯩꯈꯣꯏ ꯑꯉꯥꯡ ꯅꯍꯥꯒꯩꯗꯨꯅ
ꯀꯦꯟ ꯑꯣꯏꯅ ꯆꯥꯕ
ꯍꯣꯏ ꯑꯗꯨꯃꯥꯏꯅ ꯇꯧꯔ ꯆꯥꯏ ꯍꯥꯏꯇꯥꯔꯦ
ꯑꯣ ꯑꯗꯨꯝ ꯆꯥꯛꯀꯧꯕ ꯅꯨꯃꯤꯠꯇ ꯀꯧꯕ ꯅꯠꯇ꯭ꯔꯣ
ꯀꯧꯏ ꯆꯥꯛꯀꯧꯕ ꯅꯨꯃꯤꯠꯇ ꯉꯥꯛꯇꯅꯦ ꯇꯧꯋ
ꯑꯗꯣ ꯁꯨꯃꯥꯏꯅ ꯇꯧꯕꯅꯦꯉꯣ ꯆꯥꯛꯀꯧꯕ ꯅꯨꯃꯤꯠꯇ ꯑꯩꯈꯣꯏ ꯏꯅꯦ ꯍꯣꯏꯅ ꯄꯨꯔꯛꯄ ꯁꯦꯝ ꯀꯣꯝꯂꯥ ꯌꯨꯕꯤꯗꯣ
ꯑ
ꯑꯗꯣ ꯆꯥꯛꯀꯧꯕ ꯅꯨꯃꯤꯠꯇꯅ ꯍꯦꯟꯅ ꯍꯥꯎꯕ꯭ꯔꯥ ꯀꯩꯅꯣꯝ ꯇꯧꯋꯦꯕ ꯑꯇꯩ ꯃꯇꯝꯗ ꯆꯥꯕ ꯀꯥꯟꯗ ꯃꯍꯥꯎꯁꯦ ꯏꯈꯦꯟ ꯈꯦꯠꯅꯕꯗꯧꯅ ꯇꯧꯋꯤ ꯁꯤꯕꯨ ꯑꯩꯒꯤ ꯋꯥꯈꯜꯅ ꯅꯠꯇ꯭ꯔꯒ ꯃꯌꯥꯝꯒꯤ ꯂꯣꯏꯅ ꯇꯧꯅꯕ ꯖꯥꯠꯂꯥ ꯈꯪꯗꯦꯕ
ꯃꯗꯨꯗꯣ ꯅꯪꯒꯤ ꯋꯥꯈꯜꯒꯨꯝꯕꯅꯗꯤ ꯑꯣꯏꯔꯝꯒꯗꯕꯨꯗꯤ ꯃꯥꯜꯂꯦ ꯁꯨꯝ ꯑꯩꯅ ꯁꯨꯝ ꯈꯟꯕ ꯈꯟꯖꯕꯗꯨꯀꯣ
ꯈꯪꯗꯦꯅꯦ ꯑꯩꯗꯤ ꯚꯥꯏ ꯑꯁ ꯑꯗꯨ ꯅꯨꯃꯤꯠꯇ ꯀꯩ ꯍꯥꯏꯅꯤ ꯃꯣꯏꯅ ꯄꯨꯔꯛꯏꯕꯁꯤꯡꯗꯣ ꯆꯥꯕ ꯀꯥꯟꯗꯅꯦ ꯌꯥꯝ ꯃꯍꯥꯎ ꯂꯩꯕꯗꯧꯅ ꯌꯥꯝ ꯃꯃꯜ ꯂꯩꯕꯗꯧꯅ ꯇꯧꯕ ꯅꯤꯉꯣꯜ ꯆꯥꯛꯀꯧꯕ ꯑꯣꯏꯕꯒꯤ ꯍꯥꯏꯁꯨ ꯈꯪꯗꯦꯕ
ꯑꯩꯅ ꯁꯨꯝ ꯅꯤꯡꯉꯣꯜ ꯆꯥꯛꯀꯧꯕꯒꯨꯝꯕ ꯑꯣꯏꯔꯝꯒꯗꯕꯗꯤ ꯃꯥꯜꯂꯤ
ꯑꯗꯨꯅꯦ ꯑꯁ ꯅꯨꯡꯁꯤꯕꯅꯦ ꯀꯨꯝꯃꯪꯒꯤ ꯅꯤꯉꯣꯜ ꯆꯥꯛꯀꯧꯕ ꯂꯥꯛꯄꯗ ꯑꯩꯈꯣꯏꯅ ꯍꯣꯏꯗꯣꯛꯀꯣꯅꯤ ꯉꯝꯖꯕ ꯈꯔ ꯃꯇꯦꯡ ꯄꯥꯡꯉꯅꯤ ꯑꯣꯜꯂꯛꯄꯗ ꯆꯩꯔꯥꯎꯕ ꯌꯧꯔꯛꯄꯗ ꯃꯣꯏꯅ ꯑꯃꯨꯛ ꯑꯩꯈꯣꯏꯒꯤ ꯉꯝꯖꯕ ꯃꯣꯖꯥ ꯐꯔꯤꯠꯃ ꯄꯤꯕꯤꯔꯛꯏꯅꯦꯕ ꯅꯠꯇ꯭ꯔꯥ ꯑꯦ ꯍꯟꯗꯛꯀꯤ ꯕꯥꯏ ꯍꯣꯏꯒꯤ ꯆꯩꯔꯥꯎꯒꯤꯕ꯭ꯔꯣ
ꯂꯥꯎꯒꯤ
ꯑꯁ ꯑꯗꯨꯗꯤ ꯀꯔꯤ ꯀꯔꯤ ꯃꯊꯦꯜꯗꯤ ꯇꯧꯈꯤ ꯆꯤꯡ ꯀꯥꯕꯒ ꯆꯠꯄ꯭ꯔꯣ
ꯆꯤꯡ ꯀꯥꯕꯁꯦ ꯑꯗꯨꯝ ꯆꯠꯂꯦ ꯍꯥꯏꯇꯥꯔꯦ ꯇꯥꯎꯕꯤ
ꯑꯥ ꯑꯗ ꯏꯟꯖꯥꯝ ꯃꯊꯦꯟꯗꯤ ꯀꯦꯌꯥ ꯂꯥꯡꯒꯤꯒꯦ
ꯌꯦꯟꯁꯥꯡ ꯃꯊꯦꯜꯁꯦ ꯏꯇꯥꯎꯕꯤ ꯃꯔꯤ ꯃꯉꯥ ꯁꯨꯃꯥꯏꯅ ꯑꯗꯨ ꯂꯥꯡꯈꯤꯕꯗꯨ ꯃꯥꯜꯂꯦ ꯀꯥꯎ ꯀꯨꯏꯔꯦ ꯀꯥꯎꯔꯦ
ꯑꯁ ꯆꯩꯔꯥꯎꯕꯩꯗꯤ ꯎꯠꯇꯤ ꯄꯥꯐꯣꯔ ꯉꯦ ꯏꯔꯣꯝꯕ
ꯑꯗꯒꯤ ꯑꯁ ꯌꯣꯡꯆꯥꯛ ꯏꯔꯣꯝꯕ ꯇ ꯏꯔꯣꯝꯕꯖꯦ ꯃꯌꯥꯝꯅ ꯄꯥꯝꯅꯔꯤꯁꯦ ꯆꯩꯔꯥꯎꯕꯒꯤꯗꯤ ꯌꯣꯡꯆꯥꯛ ꯔꯣꯝꯕ ꯍꯥꯏꯗꯤ ꯂꯣꯏꯔꯦ
ꯃꯥꯅꯦ ꯃꯥꯅꯦ ꯇꯧꯋꯦ
ꯌꯣꯡꯆꯥꯛ ꯃꯔꯨ ꯐꯖꯕꯗꯣ ꯑꯁ ꯑꯩꯁꯨ ꯃꯊꯪꯗꯗꯤ ꯑꯝꯇ ꯂꯣꯏꯅ ꯌꯥꯎꯕ ꯅꯪꯅꯕ ꯁꯨꯇꯤꯁꯦ ꯈꯔ ꯌꯥꯝ ꯁꯥꯡꯅ ꯂꯧꯕ ꯇꯥꯔꯦ ꯃꯔꯛ ꯃꯔꯛꯇ ꯊꯣꯛꯂꯛꯄ ꯌꯥꯅꯕ ꯃꯑꯣꯡꯗ ꯂꯩꯔꯤꯕ ꯀꯨꯃꯩ ꯍꯔꯥꯎ ꯃꯌꯥꯝꯗꯣ ꯀꯨꯢꯔꯦꯕ ꯌꯥꯎꯗ꯭ꯔꯤꯖꯦ
ꯈꯔ ꯈꯔ ꯀꯣꯏꯊꯣꯔꯣꯛꯑꯣ ꯏꯇꯥꯎꯕꯤ
ꯍꯣꯏ ꯑꯩ ꯑꯩ ꯌꯨꯝꯗꯕꯨ ꯂꯥꯛꯑꯗꯤ ꯑꯗꯨꯝ ꯑꯩ ꯑꯗꯨꯝ ꯂꯥꯛꯀꯅꯤꯗ ꯌꯨꯝꯗꯕꯨ ꯂꯩ ꯂꯩꯇꯕꯒꯤ ꯇꯧꯕꯅꯦ ꯑꯩꯁꯦ
ꯇꯧꯕꯤ ꯍꯧꯖꯤꯛ ꯀꯩꯗꯧꯔꯝꯃꯤꯅꯣ
ꯑꯁ ꯍꯧꯖꯤꯛꯁꯦ ꯑꯩꯁꯦ ꯀꯩꯁꯨ ꯇꯧꯔꯝꯗꯦꯗ ꯁꯨꯝ ꯑꯩꯅ ꯍꯥꯏꯗꯣꯏꯅꯦ ꯅꯉꯣꯟꯗ ꯌꯥꯎꯁꯪ ꯌꯥꯎꯍꯧꯗꯕꯤꯗꯣ ꯑꯗꯨꯗꯨꯒꯤ ꯑꯩꯁꯦ ꯊꯋꯥꯏ ꯅꯨꯡꯉꯥꯏꯇꯗꯅꯅꯦ ꯁꯦꯜꯁꯪꯗꯣ ꯀꯃꯥꯏ ꯀꯃꯥꯏ ꯇꯧꯕꯤꯖꯥꯠꯅꯣꯅ ꯈꯪꯅꯤꯡꯗꯅ ꯋꯥꯈꯜ ꯈꯜ ꯂꯩꯔꯝꯕꯗꯒꯤ ꯅꯪꯉꯣꯟꯗ ꯍꯦꯛꯇ ꯍꯪꯒꯦꯅ ꯑꯩꯅ ꯇꯧꯔꯛꯏꯁꯦ ꯅꯤꯅꯦ ꯑꯗꯣ ꯑꯩꯈꯣꯏ ꯂꯣꯟꯅ ꯆꯥꯟꯗꯤꯁꯦ ꯄ ꯆꯠꯅꯗ꯭ꯔꯦ ꯍꯥꯏꯗꯨꯕꯨ ꯆꯠꯅꯗ꯭ꯔꯕꯨ ꯀꯃꯥꯏꯅ ꯇꯧꯒꯦ
ꯍꯣꯏ ꯆꯠꯅꯗ꯭ꯔꯦ ꯁꯟꯗꯤ ꯁꯄꯤꯁꯦ ꯎꯕ ꯎꯈꯤꯗ꯭ꯔꯦꯗꯤ ꯀꯧꯏ
ꯑꯗꯨꯗꯤ ꯑꯉꯥꯡꯁꯤꯡ ꯁꯦꯜ ꯈꯥꯏꯕ ꯂꯥꯛꯄ ꯃꯇꯝꯗ ꯑꯗꯨꯝ ꯆꯦꯅ ꯑꯗꯨꯝ ꯇꯔꯥ ꯇꯔꯥ ꯁꯨꯃꯥꯏꯅ ꯄꯤꯔꯦꯣ ꯇꯔꯥ ꯄꯤꯕꯅ ꯄꯤꯕ ꯀꯨꯟ ꯄꯤꯕꯅ ꯄꯤ ꯁꯨꯃꯥꯏꯅ ꯑꯗꯨꯝ ꯄꯤꯅꯔꯦ
ꯎꯝ ꯍꯖꯒꯒꯥ ꯑꯗꯨ ꯇ ꯁ ꯄꯤꯅꯔꯦ ꯂꯩꯕꯗꯒꯤ ꯂꯩꯇꯕꯗꯒꯤ
ꯑꯉꯥꯡꯁꯤꯡꯁꯨ ꯄꯩꯁꯥ ꯌꯥꯝ ꯇꯥꯖꯔꯝꯃꯅꯤꯅꯦ ꯑꯗꯨꯗꯤ
ꯑꯥ ꯇꯥꯛꯌꯦ ꯃꯣꯏ ꯍꯟꯗꯛ ꯐꯅꯌꯥꯝ ꯇꯥꯏ
ꯑꯗꯨꯕꯨꯗꯤ ꯍꯧꯖꯤꯛ ꯃꯇꯝꯁꯦ ꯄꯣꯠ ꯇꯥꯡꯕꯅꯤꯅꯀꯣ ꯄꯣꯠ ꯇꯥꯡꯕꯅꯤꯅ ꯄꯩꯁꯥ ꯄꯩꯁꯥꯒꯤ ꯚꯦꯂꯨꯁꯦ ꯄꯣꯠꯇꯒꯤꯗꯤ ꯄꯩꯁꯥ ꯄꯩꯁꯥꯗꯒꯤꯗꯤ ꯄꯣꯠꯅ ꯍꯦꯟꯅ ꯌꯥꯎꯍꯧꯗꯕꯅꯦꯕ ꯄꯩꯁꯥꯅ ꯌꯥꯝꯃꯒ ꯄꯣꯠꯅ ꯌꯥꯎꯗꯕ ꯍꯥꯏꯇꯥꯔꯦ ꯃꯣꯏꯅꯁꯤ ꯌꯥꯝ ꯑꯗꯨꯅꯦ ꯍꯔꯤ ꯣꯂꯥ ꯀꯥꯏꯅ ꯂꯥꯎꯔ ꯂꯥꯎꯔ ꯂꯥꯛꯄꯨꯔꯣꯁ ꯌꯥꯎꯁꯪꯒ ꯃꯩ ꯊꯥꯗꯅ ꯀꯥꯏꯅ ꯇꯧꯕꯗꯣ ꯑꯁ ꯑꯩꯈꯣꯏ ꯃꯇꯝꯗꯗꯤ ꯑꯁ ꯌꯥꯎꯁꯪ ꯁꯥꯔꯤꯅꯤ ꯀꯥꯏꯅ ꯑꯁ ꯅꯣꯡꯃꯩꯒ ꯄꯥꯏꯗ ꯅꯣꯡꯃꯩꯒ ꯂꯣꯏꯔ ꯂꯝ ꯂꯝꯗꯒ ꯀꯣꯏꯕ ꯆꯠꯇꯅ ꯑꯕꯤ ꯑꯦꯔꯦꯒ ꯇꯕ ꯆ ꯇꯅ ꯑꯁ ꯅꯨꯡꯉꯥꯏꯕꯅꯤꯅꯦ ꯑꯗꯣ ꯆꯥꯛꯀ ꯆꯥꯅꯕꯗꯣ ꯍꯥꯎꯇ꯭ꯔꯣ ꯑꯩꯈꯣꯏ ꯍꯂꯪꯀꯥꯗ
ꯍꯥꯎꯋꯏ ꯍꯥꯎꯋꯏ
ꯑꯗꯣ ꯑꯁ ꯌꯥꯝꯃꯁꯨ ꯌꯥꯝꯗ꯭ꯔꯁꯨ ꯁꯨꯝ ꯍꯥꯎꯋꯦ ꯉꯥ ꯑꯗꯨꯨ ꯆꯥꯕꯗꯣ
ꯍꯣꯏ
ꯍꯥꯎꯇ꯭ꯔꯣ
ꯍꯥꯎꯋꯦ ꯍꯥꯎꯋꯤ ꯌꯥꯝ ꯊꯤꯅ ꯍꯥꯎꯕꯅꯦ ꯃꯍꯥꯎꯗꯣ
ꯎꯝ ꯑꯗꯨꯅꯦ ꯑꯗꯨ ꯃꯌꯥꯝꯗꯣ ꯀꯥꯎ ꯉꯝꯗꯗꯅ ꯑꯩꯁꯦ ꯑꯁ ꯍꯧꯖꯤꯛꯇ ꯑꯉꯥꯡꯒꯤ ꯇꯥꯏꯞꯇ ꯑꯃꯨꯛ ꯃꯀꯣꯛꯇ ꯏꯅꯧ ꯅꯧꯅ ꯌꯥꯎꯁꯪꯁꯦ ꯌꯥꯎꯅꯤꯡꯉꯛꯏꯅꯤꯅꯦ ꯑꯕꯦ ꯑꯇꯩ ꯈꯔ ꯆꯠꯅꯤꯡꯈꯠꯂꯛꯏꯅꯤꯅꯦ ꯑꯩꯁꯦ ꯄꯥꯏꯗꯤ ꯌꯨꯝꯗ ꯂꯩꯕꯅꯤꯅ ꯑꯗꯨꯝꯕꯗꯣ ꯑꯗꯨꯝ ꯂꯣꯏꯅ ꯎꯗꯤꯔꯝꯒꯅꯤ ꯆꯠꯇ꯭ꯔꯃꯛꯁꯨ
ꯀꯨꯏꯌꯦ ꯑꯗꯨꯕꯨꯗꯤ
ꯑꯁ ꯑꯩꯗꯤ ꯌꯨꯝꯗꯒ ꯂꯩꯔꯝꯃꯗꯤ ꯀꯣ ꯑꯩꯅ ꯆꯠꯀꯗꯕ ꯀꯣꯏꯒꯗꯕ ꯃꯌꯥꯝꯁꯤꯗꯤ ꯕꯥꯁ ꯁꯤꯗ ꯂꯩꯔꯕꯝꯃꯤꯅ ꯀꯔꯤꯝ ꯐꯪꯗ꯭ꯔꯦ ꯍꯌꯦꯡ ꯊꯣꯛꯂꯛꯑꯀꯥꯟꯗ ꯄꯨꯟꯅ ꯆꯠꯃꯤꯟꯅꯕ ꯄꯨꯟꯅ ꯇꯧꯃꯤꯟꯅꯕ ꯍꯥꯏꯗꯨꯅꯤ
ꯑꯍꯣꯏ ꯏꯇꯥꯎꯕꯤ ꯑꯗꯨꯃꯥꯏꯅ ꯇꯧꯁꯦ
ꯈꯣꯠꯂꯣ ꯀꯦꯂꯦꯟꯗꯔꯗ ꯈꯣꯠꯆꯤꯟ ꯈꯣꯠꯆꯤꯟ ꯊꯝꯕꯤꯕꯤꯅꯤ ꯀꯨꯝꯍꯩ ꯍꯔꯥꯎ ꯃꯌꯥꯝꯁꯦ
ꯑꯩꯁꯨ ꯑꯗꯨꯃꯥꯏꯅ ꯑꯃꯝꯛꯇꯪ ꯈꯨꯣꯠꯆꯜꯂꯒ ꯊ ꯊꯝꯃꯒꯦ
ꯀꯔꯤ ꯃꯇꯝꯗꯅ ꯀꯔꯤ ꯇꯥꯕ ꯍꯟꯗꯛ ꯊꯥꯗꯅ ꯀꯔꯤ ꯇꯥꯕ ꯁꯨꯃꯥꯏꯅ ꯀꯨꯝꯍꯩ ꯍꯔꯥꯎ ꯃꯌꯥꯝꯁꯦ
ꯎꯝ ꯎꯝ ꯍꯣꯏ ꯍꯣꯏ ꯊꯝꯖꯦ ꯅꯪꯁꯨ ꯈꯣꯠꯆꯜꯂꯣ ꯀꯦꯂꯦꯟꯗꯔ ꯁꯦꯠ ꯇꯧꯁꯤꯜꯂ ꯊꯝꯕꯤꯔꯣꯑꯣ ꯑꯩꯁꯨ
ꯎꯝ ꯍꯣꯏ ꯐꯔꯦ ꯐꯔꯦ ꯑꯩ ꯏꯇꯥꯎꯕꯤ ꯑꯩꯅꯦ ꯑꯩ ꯊꯣꯛꯂꯝꯗꯥꯏꯗ ꯄꯥꯎ ꯄꯥꯔꯦ ꯑꯗꯨ ꯎꯕꯅꯦ ꯂꯣꯏ ꯌꯥꯎꯁꯤ